ꯋꯥꯔꯤ ꯅꯨꯡꯉꯥꯏꯃꯟꯗꯅ
ꯀꯨꯡꯍꯦꯗꯔ꯭ꯦ ꯎꯃꯥꯏꯟ ꯇ
ꯑꯗꯨꯅꯦ ꯋꯥꯔꯤ ꯅꯨꯡꯉꯥꯏꯔꯗꯤꯀꯣ
ꯑꯗꯨꯃꯥꯏꯅꯗꯤ ꯑꯣꯏꯌꯦ ꯑꯗꯨꯒ ꯑꯁ ꯏꯃꯥꯟꯅꯕꯤ ꯀꯔꯤꯗꯣ ꯑꯃꯨꯕꯤꯗꯣ ꯑꯩꯈꯣꯏ
ꯑ ꯑꯣ ꯈꯪꯉꯦ ꯑꯗꯨꯗꯤ ꯌꯥꯗ꯭ꯔꯦ꯫
ꯑꯗꯨꯗꯤ ꯋꯥꯔꯤ ꯁꯥꯕ ꯌꯥꯗꯅꯦ꯫ ꯃꯥꯗꯤꯀꯣ ꯃꯥꯗꯤ ꯋꯥꯔꯤꯁꯨ ꯌꯥꯝ ꯁꯕ ꯋꯥꯗꯤ ꯋꯥ ꯌꯥꯝ ꯉꯥꯡꯗꯦꯕ ꯃꯥꯗꯤ꯫
ꯑ ꯑꯗꯨꯒ ꯃꯥꯒꯤ ꯃꯥꯅ ꯉꯥꯡꯕꯗꯨꯁꯨ ꯁꯦꯡꯅ ꯇꯥꯗꯦ ꯑꯩꯗꯤ꯫ ꯅꯦꯠꯋꯥ꯭ꯔꯛꯅꯔꯥ ꯈꯪꯗꯦ꯫
ꯃꯥ ꯑꯃꯨꯒ ꯃꯥꯗꯤ ꯋꯥ ꯌꯥꯝꯗꯕ ꯃꯤ ꯑꯣꯏꯕꯅꯤꯅꯀꯣ ꯋꯥꯔꯤ ꯁꯥꯕꯗꯣ ꯀꯨꯏꯅ ꯁꯥꯕ ꯇꯥꯏꯞꯇ ꯇꯧꯋꯦꯕ
ꯎꯝ ꯑꯗꯨꯅꯦ꯫
ꯃꯥꯗꯤ ꯇꯨꯃꯤꯟ ꯇꯨꯃꯤꯟ ꯂꯩꯕ ꯃꯤꯅꯤꯅ ꯑꯩꯈꯣꯏꯅ ꯑꯗꯨꯝ ꯕ꯭ꯔꯦꯡ ꯕ꯭ꯔꯦꯡ ꯕ꯭ꯔꯦꯡ ꯕ꯭ꯔꯦꯡ ꯇꯧꯒ ꯋꯥꯠꯅꯦꯕ ꯑꯗꯨꯒꯤ ꯈꯪꯍꯧꯗꯕꯅꯦ꯫
ꯀꯟꯇꯤꯅ꯭ꯌꯨ ꯇꯁꯦ ꯋꯥꯔꯤꯗꯣ ꯅꯣꯡꯅꯤꯡꯉꯦ ꯑꯩꯁꯨꯅꯦ ꯀꯔꯤꯅꯣ ꯎꯝ ꯑꯩꯈꯣꯏ ꯈꯨꯟꯗ ꯎꯝ ꯀꯔꯤꯅꯣ ꯈꯪꯗ꯭ꯔꯦ ꯅꯨꯡ ꯄꯨꯡ ꯉꯜꯂꯤꯗ
ꯎꯝ
ꯑꯗꯨꯋꯥꯏ ꯃꯇꯝꯗ ꯏꯔꯥꯡꯒꯨꯝꯕ꯭ꯔꯥ ꯀꯔꯤꯅꯣ ꯈꯪꯗ꯭ꯔꯦ ꯈꯟꯅꯕ꯭ꯔꯥ ꯀꯩꯅꯣ ꯇꯧꯕꯅꯦ꯫ ꯀꯣ ꯑꯗꯨ ꯃꯇꯝꯗ ꯑꯩꯒꯤ ꯅꯥꯇꯣꯟꯗꯣ ꯌꯥꯝ ꯄꯣꯝꯃꯦꯕ
ꯑꯣ ꯑꯣ ꯑꯣ
ꯁꯣꯔ ꯐꯥꯎ ꯍꯨꯟꯕ ꯌꯥꯗꯦ꯫
ꯑꯗꯨꯗꯣ ꯀꯔꯤꯅꯣꯕ ꯅꯥꯕꯗꯣ
ꯈꯪꯗꯦ ꯑꯗꯨꯝ ꯄꯤꯝꯄꯜꯁꯔꯥ ꯈꯪꯗꯦꯕ ꯑꯗꯣ ꯅꯇꯣꯟꯗ ꯊꯣꯛꯄ ꯀꯥꯟꯗ ꯂꯣꯏꯅ ꯆꯥꯎꯅ ꯊꯣꯛꯄꯅꯤꯅꯀꯣ ꯌꯥꯝ ꯆꯥꯎꯕꯅꯤꯅ ꯃꯤꯠ ꯀꯥꯁꯦ ꯂꯣꯏ ꯄꯣꯝꯃꯦꯕ ꯃꯥꯏꯒꯥꯁꯦ ꯑꯗꯣ
ꯎꯍꯦꯡ
ꯑꯩꯈꯣꯏ ꯏꯕꯣꯛ ꯈꯣꯏꯗ ꯇꯨꯝꯕ꯭ꯔꯣ ꯈꯪꯕ꯭ꯔꯥ ꯑꯗꯨ ꯃꯇꯝꯗ ꯇꯤꯚꯤ ꯂꯩꯌꯦꯗꯅ ꯑꯗꯨ ꯃꯇꯝꯗ ꯏꯃꯥꯁꯨ ꯂꯩꯕ꯭ꯔꯥ ꯂꯩꯇꯕ꯭ꯔꯥ ꯈꯪꯗꯦ ꯑꯗꯨ ꯃꯇꯝꯗ ꯑꯗꯨꯗ ꯊꯣꯛꯔꯛꯄ ꯀꯥꯟꯗ ꯑꯩꯒꯤꯗꯣ ꯊꯣꯛꯄ ꯂꯣꯏꯔꯒꯥꯟꯗ ꯑꯃꯗꯨꯒꯤ ꯑꯃꯨꯛ ꯊꯣꯛꯄꯅꯦꯕ
ꯑ ꯑꯃꯗꯨꯗꯤ ꯐꯖꯩꯍꯦ
ꯑꯖꯥ ꯑꯗꯨꯅꯦ ꯃꯅꯥꯇꯣ ꯍ
ꯃꯥꯗꯤ ꯃꯃꯥꯏꯗꯣ ꯈꯔ ꯈꯔ ꯆꯨꯝꯕꯅꯤꯅꯀꯣ
ꯎꯝ
ꯑꯈꯣꯏꯅ ꯈꯔ ꯄꯥꯛꯄꯒꯤ ꯑꯃꯨꯛ ꯌꯥꯝ ꯎꯗꯕ ꯃꯥꯗꯤ ꯆꯨꯝꯕꯅꯤ ꯄꯔꯥ ꯆꯨꯝꯕꯗꯣ ꯃꯆꯤꯟꯒꯨꯝꯕꯗꯣ
ꯎꯝ ꯑꯁ ꯌꯥꯝ ꯃꯥꯒꯤꯗꯨꯗꯤ ꯌꯥꯝ ꯊꯤꯔꯦꯍꯦ ꯃꯃꯥꯏꯗꯣ
ꯎꯝ
ꯍꯧꯖꯤꯛ ꯐꯥꯎ ꯗꯥꯛ ꯂꯩꯔꯝꯒꯅꯤ ꯑꯗꯨꯗꯣ
ꯑꯁ ꯈꯪꯗꯦ ꯊꯦꯡꯅꯗꯕꯁꯨ ꯀꯨꯏꯔꯦ ꯃꯥꯗꯤ ꯑꯥꯎꯠꯁꯥꯏꯗꯠꯇ ꯂꯩꯕꯅꯤꯅꯦ
ꯑꯩꯁ ꯅꯨꯡꯉꯥꯏꯔꯦ ꯃꯤꯗꯤ
ꯃꯤꯗꯤ ꯊꯕꯛ ꯑꯐꯕ ꯑꯃ ꯐꯪꯕꯅꯦꯍꯦ ꯊꯕꯛ ꯑꯆꯧꯕ ꯑꯃ
ꯎꯝ ꯀꯏ ꯊꯕꯛꯅꯣ
ꯀꯔꯤꯕ ꯍꯣꯁꯄꯤꯇꯥꯜꯗꯀꯣ
ꯎꯝ
ꯑ ꯀꯩꯕꯥꯛ ꯃꯥꯅ ꯍꯥꯏꯕꯗꯣ ꯑ ꯐ꯭ꯔꯟ ꯗꯦꯛꯁꯇ ꯐꯝꯕ ꯃꯥꯜꯂꯦ ꯃꯥꯗꯣ ꯆꯦ ꯆꯥꯡꯒꯨꯝꯕ ꯍꯥꯏꯗꯤ ꯏꯕꯨꯗꯣ
ꯎꯝ
ꯑꯗꯨꯒꯨꯝꯕ ꯑꯣꯏꯕ ꯃꯥꯜꯂꯦ ꯑꯁꯃꯥꯒꯤ ꯁꯦꯂꯔꯤꯗꯤ ꯇ꯭ꯋꯦꯟꯇꯤ ꯄ꯭ꯂꯁ ꯍꯦꯜꯂꯦ
ꯎꯝ ꯃꯣꯏ ꯈꯣꯏ ꯅꯨꯄꯤꯁꯤꯡꯁꯤꯗꯤ ꯀꯩꯅꯣ ꯑꯗꯨꯝ ꯁ꯭ꯀꯨꯜ ꯀꯥꯕ ꯂꯣꯏꯔꯒ ꯇ꯭ꯔꯦꯅꯤꯡꯒꯨꯝꯕ ꯑꯗꯨꯝ ꯇꯧꯕꯅꯤꯅꯀꯣ
ꯑꯩꯈꯣꯏꯗꯤ ꯄꯩꯁꯥꯁꯨ ꯂꯩꯇꯕꯅꯤ ꯎꯄꯥꯏ ꯂꯩꯇꯦ
ꯑꯩꯈꯣꯏꯗꯤ ꯁ꯭ꯀꯨꯜ ꯀꯥꯕ ꯂꯣꯏꯔꯦ ꯍꯥꯏꯔꯗꯤ ꯌꯨꯝꯗ ꯐꯝꯕ ꯍꯧꯔꯦ
ꯀꯔꯤ ꯄꯥꯏꯂꯩ ꯍꯧꯖꯤꯛꯇꯤ ꯀꯩꯁꯨ ꯇ꯭ꯔꯦꯅꯤꯡ ꯆꯠꯀꯅꯤ ꯄꯩꯁꯥ ꯆꯪꯕꯅꯦ
ꯄꯩꯁꯥ ꯂꯩꯕꯁꯤꯡꯅ ꯑꯗꯨꯝ ꯄꯩꯁꯥ ꯄꯥꯏꯕꯇꯥꯕꯅꯤꯅꯦ
ꯑꯗꯨꯅ ꯑꯩꯈꯣꯏꯗꯤ ꯎꯄꯜ ꯂꯩꯇꯦ ꯌꯥꯝ ꯋꯥꯏꯗꯀꯣ ꯑꯩꯈꯣꯏꯅ ꯍꯧꯖꯤꯛ ꯑꯗꯨꯝ ꯊꯕꯛ ꯁꯨꯕ ꯐꯥꯎ ꯄꯩꯁꯥ ꯀꯣꯟꯅꯗꯦ ꯑꯗꯨꯒꯗꯤ ꯑꯁ ꯇ꯭ꯔꯦꯅꯤꯡꯒꯨꯝꯕ ꯆꯠꯂꯅꯤ ꯀꯅꯥꯅ ꯄꯨꯊꯣꯛꯀꯦꯔꯀꯣ
ꯈꯪꯗꯦꯅꯦ ꯃꯣꯏꯗꯤ ꯃꯃꯥ ꯃꯄꯥ ꯄꯩꯁꯥ ꯄꯥꯏꯕꯅꯤꯅ
ꯑꯗꯨꯅ ꯃꯣꯏꯗꯤ ꯑꯗꯨꯝ ꯄꯥꯏ ꯃꯣꯏꯗꯤ ꯑꯗꯨꯝ ꯃꯤ ꯑꯣꯏꯈꯤꯅꯤꯗ ꯑꯩꯈꯣꯏꯅꯇ ꯉꯥꯏꯔꯗꯤ
ꯎꯝ
ꯌꯨꯝꯗ ꯆꯥꯔꯒ ꯂꯩ
ꯋꯥ ꯋꯥꯈꯜꯁꯨ ꯇꯧꯗꯕꯤꯗ ꯑꯗꯨꯝ ꯆꯥꯔꯒ ꯇꯨꯝꯃꯒ ꯂꯣꯏꯔꯦ ꯍꯦꯍꯦ ꯊꯕꯛꯁꯨ ꯁꯨꯅꯤꯡꯗꯦ
ꯑꯩꯁꯨ ꯅꯦꯛꯁ ꯏꯌꯥꯔꯗꯤ ꯈꯨꯟꯗ ꯂꯩꯔꯅꯤꯗ ꯌꯨꯝꯗ ꯂꯩꯔꯅꯤ ꯌꯥꯝ ꯋꯥꯔꯦꯕ ꯊꯕꯛ ꯇꯧꯕ
ꯋꯥꯏꯍꯦ
ꯅꯨꯡꯉꯥꯏꯕꯅꯦꯗꯀꯣ ꯀꯔꯤ ꯍꯥꯟꯅ ꯈꯨꯟ ꯑꯗꯨꯝ ꯂꯩꯔꯛꯄꯗꯨꯕꯨ
ꯑꯗꯣ ꯑꯩꯁ ꯋꯥꯊꯤꯗꯤ ꯌꯥꯝ ꯆꯥꯏ ꯌꯨꯝꯗ ꯂꯩꯕꯁꯦ
ꯆꯨꯝꯕꯅꯦ ꯑꯩꯁꯨ ꯑꯗꯨꯝ ꯋꯥꯊꯤ ꯆꯥꯕ ꯍꯧꯔꯗꯝꯅꯦ ꯌꯨꯝꯗ ꯂꯩꯔꯗꯤ
ꯀꯩꯒꯥꯟꯗ ꯇꯨꯝꯗ꯭ꯔꯤ ꯐꯥꯎꯕ ꯑꯗꯨꯝ ꯃꯔꯛ ꯃꯔꯛ ꯑꯗꯨꯝ ꯅꯨꯡꯇꯤꯒꯤ ꯋꯥꯊꯤ ꯆꯥꯕ ꯐꯪꯉꯦꯕ
ꯑꯁ ꯈꯔ ꯈꯔ ꯋꯥꯊꯤ ꯆꯥꯕꯁꯨ ꯅꯨꯡꯉꯥꯏꯕꯅꯤꯅ
ꯐꯥꯔꯦ ꯍꯥꯏꯕ ꯋꯥꯅꯦ ꯋꯥꯊꯤꯗꯤꯀꯣ ꯐꯖꯅ ꯆꯥꯕꯅꯦꯍꯦ꯫
ꯆꯥꯏꯗ ꯑꯩꯈꯣꯏꯁꯨ ꯌꯥꯝꯅ꯫
ꯎꯝ ꯅꯣꯏꯗꯤ ꯈꯔ ꯐꯔꯝꯒꯅꯤ꯫
ꯀꯗꯥꯏꯗꯒꯤ ꯑꯌꯨꯛꯇꯒ ꯇꯨꯝꯕ ꯐꯪꯕ ꯅꯠꯇꯦꯍꯦ꯫ ꯉꯥꯡꯕꯗ ꯉꯥꯡꯕꯗ ꯉꯥꯡꯕꯗ ꯇꯨꯝꯕ ꯍꯧꯒꯠꯄ ꯊꯦꯡꯉꯗꯤ꯫ ꯃꯣꯏꯗꯤ ꯉꯟꯅ ꯍꯧꯒꯠꯂꯦ ꯄꯨꯡ ꯑꯍꯨꯝ ꯃꯔꯤꯗ꯫
ꯑꯃꯗꯨꯗꯤ ꯀꯩ ꯀꯩꯅꯣ ꯑꯃꯗꯨꯗꯤ ꯀꯔꯤ ꯊꯕꯛ ꯇꯧꯕ ꯖꯠꯂꯥ꯫
ꯑꯀꯣꯠꯄꯤꯗꯨꯔꯣ꯫
ꯑꯗꯨꯅꯦ ꯫ ꯍ ꯀꯔꯤ ꯊꯕꯛ ꯇꯧꯔꯒ ꯂꯩꯕꯖꯥꯔꯥ ꯅꯍꯥꯟꯗꯤ ꯅꯥꯌꯦ ꯍꯥꯏꯅ ꯇꯥꯏꯌꯦ꯫
ꯃꯥ ꯀꯦꯐꯦ ꯑꯃꯗ ꯇꯧꯕꯅꯦ꯫
ꯎꯝ ꯌꯥꯝ ꯅꯩꯔꯝꯃꯦ ꯑꯗꯨꯁꯨ꯫ ꯑꯩꯈꯣꯏꯒꯗꯤ ꯑꯥ ꯂꯩꯍꯧꯔꯦ꯫
ꯑꯏ ꯊꯥꯏꯅꯗꯤ ꯌꯥꯝ ꯑꯁ ꯃꯣꯠꯂꯝꯕꯅꯤ ꯃꯥꯁꯦ꯫ ꯍꯧꯖꯤꯛꯇꯤ ꯂꯩꯁꯥꯕꯤ ꯐꯥ ꯑꯗꯨ ꯃꯇꯝꯗ ꯑꯩꯈꯣꯏꯅ ꯍꯥꯏꯕꯗꯤ ꯌꯥ
ꯀꯩꯅꯣ ꯅꯣꯠꯕꯨꯛꯇ ꯐꯥꯎ ꯌꯥꯎꯕꯅꯦꯀꯣ ꯃꯥꯒꯤ ꯗꯣ ꯅꯪꯔꯥ ꯀꯅꯥꯔꯥ ꯑꯃ ꯊꯦꯡꯅꯕꯗꯣ꯫
ꯑꯁ ꯈꯪꯗ꯭ꯔꯦꯗ ꯊꯦꯡꯅ ꯊꯦꯡꯅꯕꯗꯤ ꯌꯥꯝ ꯊꯩꯅꯔꯕꯅꯦ ꯑꯗꯨꯒꯨꯝꯕ ꯑ ꯕꯦꯔꯥꯅꯤꯀꯣ ꯃꯥꯁꯨ꯫
ꯎꯝ ꯎꯝ ꯃꯥꯒꯤꯗꯣ ꯀꯩꯅꯣ ꯇꯧꯑꯦ ꯍꯥꯒꯠꯆꯕ꯭ꯔꯥ ꯀꯩꯅꯣꯗꯤ ꯇꯧꯔꯝꯒꯅꯤ ꯑꯗꯨꯒꯤ꯫
ꯈꯪꯗꯦꯗ ꯒ꯭ꯌꯥꯟ ꯇꯥꯗꯦ ꯍꯧꯖꯤꯛꯇꯤ ꯌꯥꯝ ꯅꯩꯔꯝꯃꯦ ꯃꯤꯗꯤ꯫
ꯍꯧꯖꯤꯛꯇꯤ ꯌꯥꯝ ꯅꯩꯈ꯭ꯔꯕꯅꯦꯍꯦ ꯃꯥꯒꯤ ꯏꯟꯁꯇꯥꯒ꯭ꯔꯥꯝꯒꯨꯝꯕꯗꯣ ꯌꯥꯝ ꯅꯩꯕꯅꯦ ꯐꯣꯇꯣꯒꯨꯝꯕꯗꯣ꯫
ꯎꯝ꯫
ꯍꯧꯖꯤꯛꯇꯤ ꯂꯩꯁꯥꯕꯤ ꯌꯥꯝ ꯐꯥꯔꯕꯅꯦꯅ ꯒ꯭ꯌꯥꯟ ꯇꯥꯔꯕꯅꯦ ꯃꯤ꯫
ꯎꯝ ꯑꯣꯏꯔꯝꯒꯅꯤ꯫
ꯃꯤꯗꯤ ꯃꯤ ꯑꯣꯏꯈ꯭ꯔꯦ ꯑꯈꯣꯏꯅ ꯀꯔꯤ ꯑꯣꯏꯕ꯭ꯔꯥ ꯈꯪꯗꯦ꯫
ꯈꯪꯗꯦ ꯌꯨꯝꯗ ꯑꯗꯨꯝ ꯂꯩꯔꯒ ꯑꯔꯤꯕꯤ ꯑꯣꯏꯅ ꯇꯧꯔꯨꯒꯗꯕꯅꯤ꯫
ꯑꯣꯏꯒꯗꯧꯕ ꯃꯥꯜꯂꯦꯗ ꯌꯨꯝꯁꯨ ꯄꯥꯟꯍꯧꯗꯦ꯫ ꯑꯔꯤꯕꯤ ꯑꯣꯏꯅ ꯇꯧꯔ ꯂꯩꯔꯅꯤꯀꫭ꯫
ꯌꯨꯝꯁꯨ ꯄꯥꯅꯤꯡꯗ꯭ꯔꯦꯗ ꯈꯜꯂꯨꯔꯒꯀꯣ ꯌꯨꯝ ꯄꯥꯟ ꯌꯨꯝ ꯄꯥꯟꯗ꯭ꯔꯁꯨ ꯂꯩꯕ ꯌꯥꯏꯌꯦ ꯍꯥꯏꯗꯤ ꯐꯒꯗꯕ ꯑꯗꯨꯕꯨ ꯑꯩꯁꯨ ꯌꯨꯝ ꯄꯥꯟꯕꯤꯗ꯭ꯔꯁꯨ ꯍꯌꯦꯡꯋꯥꯏ ꯑꯍꯟ ꯑꯣꯏꯔꯛꯄ ꯀꯥꯟꯗ ꯀꯅꯥꯅ ꯌꯦꯡꯒꯅꯤ꯫
ꯑꯗꯨꯒꯤ ꯈꯜꯂꯒꯅꯤꯅꯦ ꯌꯨꯝ ꯄꯥꯟꯅꯔꯤꯁꯦ ꯅꯨꯄꯤꯗꯤ꯫
ꯑꯗꯨꯅꯦ꯫
ꯅꯨꯄꯥꯗꯤ ꯃꯥꯗꯤ ꯅꯨꯄꯤ ꯊꯤꯔꯛꯀꯅꯤ ꯑꯁ꯫
ꯄꯩꯁꯥ ꯄꯥꯏꯔꯗꯤꯀꯣ ꯌꯨꯝ ꯄꯥꯟꯗ꯭ꯔꯁꯨ ꯌꯥꯏꯑꯦꯕ꯫
ꯎꯝ ꯅꯣꯏꯒꯤ ꯑꯇꯣꯝꯕꯗꯨꯗꯤ ꯀꯃꯥꯏꯅ ꯇꯧꯒꯦ꯫ ꯒ꯭ꯌꯥꯟ ꯇꯕ꯭ꯔꯣ ꯅꯨꯄꯥ ꯁꯅꯥ ꯁꯅꯥ ꯃꯇꯨꯝ ꯑꯃꯈꯛꯇ ꯌꯥꯎꯕꯁꯦ ꯌꯥꯗꯦꯅꯦ꯫
ꯑꯁ ꯌꯥꯗꯦ ꯑꯅꯤ ꯑꯍꯨꯝꯒꯨꯝꯕ ꯌꯥꯎꯔꯗꯤꯀꯣ꯫
ꯑꯗꯨꯅꯦ ꯈꯔ ꯒ꯭ꯌꯥꯟ ꯇꯥꯒꯅꯤꯕ ꯀꯗꯥꯏꯗꯒꯤ ꯑꯩꯈꯣꯏꯒꯤꯁꯨꯅꯦ ꯂꯣꯏꯔꯦ꯫
ꯑꯁ ꯅꯣꯏꯒꯤꯗꯤ ꯍꯥꯏꯕ ꯀꯥꯟꯗ ꯈꯔ ꯏꯟꯕ ꯃꯥꯜꯂꯤ꯫
ꯀꯗꯥꯏꯗꯒꯤ꯫
ꯑꯩꯈꯣꯏꯒꯤꯁꯨ ꯍꯥꯟꯅꯗꯤ ꯑꯁ ꯇꯧꯕꯅꯦ ꯑꯗꯨꯕꯨ ꯍꯟꯗꯛꯇꯤ ꯈꯔ ꯈꯔ ꯑꯗꯨꯝ ꯏꯜꯂꯦꯗ꯫
ꯒ꯭ꯌꯥꯟꯕꯨꯗꯤ ꯍꫭ ꯑꯁꯦꯡꯕꯅꯦ ꯑꯩꯈꯣꯏ ꯏꯅꯥꯎ ꯏꯅꯥꯎꯅꯨꯄꯥꯁꯨ ꯍꯧꯖꯤꯛꯇꯤ ꯈꯔ ꯒ꯭ꯌꯥꯟ ꯇꯥꯔꯦ꯫
ꯑꯗꯨꯅꯦ ꯑꯍꯟ ꯑꯣꯏꯔꯛꯑꯗꯤꯀꯣ ꯑꯗꯨꯝ ꯒ꯭ꯌꯥꯟ ꯇꯥꯕꯖꯥꯠꯅꯤ꯫
ꯃꯇꯝ ꯑꯃꯗꯗꯤ ꯀꯌꯥꯃꯨꯛꯁꯨ ꯉꯥꯎꯕ꯭ꯔꯣꯀꯣ ꯑꯁ ꯃꯊꯥ ꯂꯣꯏ ꯁꯥꯟꯅꯕꯅꯦ ꯅꯨꯄꯥ ꯃꯆꯥꯅꯤꯅ ꯌꯥꯝ ꯅꯨꯡꯁꯤꯅ ꯇꯧꯋꯤꯅ ꯅꯣꯏꯁꯨ ꯑꯁ
ꯇꯧꯔꯁꯨ ꯑꯁ ꯅꯨꯡꯁꯤꯅ ꯇꯧꯕꯤꯌꯦ ꯍꯥꯏꯕꯗꯣ ꯈꯪꯗꯦꯅꯦ ꯃꯣꯏꯗꯤ
ꯈꯪꯗꯕꯅꯦ ꯑꯉꯥꯡ ꯍꯧꯖꯤꯛꯇꯤ ꯒ꯭ꯌꯥꯟ ꯇꯥꯔꯝꯃꯅꯤꯗ ꯑꯗꯨꯁꯨ ꯆꯤꯟ ꯀꯟꯕꯒꯀꯣ ꯅꯣꯛꯅꯤꯡꯕꯅꯦ ꯃꯥꯒ ꯋꯥꯔꯤ ꯁꯥꯟꯅꯔꯗꯤꯀꯣ ꯀꯔꯤ ꯀꯔꯤꯔ ꯅꯣꯛꯄꯨꯗ ꯂꯣꯏꯁ ꯃꯥꯁꯨ ꯌꯥꯝ ꯅꯣꯛꯋꯦ ꯑꯩꯒ ꯋꯥꯔꯤ ꯁꯥꯟꯅꯕ ꯀꯥꯟꯗ ꯋꯥꯔꯤꯕꯨ ꯁꯥꯕ ꯅꯨꯡꯉꯥꯏꯔꯦ ꯑꯩꯑꯩ ꯑꯩ ꯒ ꯑ ꯒ ꯑꯗꯨꯝ ꯇꯣꯢꯅ ꯁꯥꯟꯅꯕꯅꯦ
ꯅꯍꯥꯟꯋꯥꯏ ꯀꯩꯅꯣ ꯎꯝ ꯑꯃꯗꯣ ꯑꯩꯈꯣꯏ ꯑꯩꯈꯣꯏ ꯌꯨꯝꯒꯤ ꯃꯃꯥꯡꯗ ꯂꯩꯕ ꯅꯨꯄꯤꯗꯣ ꯈꯪꯕ꯭ꯔꯥ ꯃꯧꯗꯣ ꯃꯧꯅꯥꯎꯗꯣ
ꯃꯧꯅꯥꯎꯗꯣ
ꯑꯥ ꯑꯗꯨꯁꯨ ꯋꯥꯔꯤ ꯁꯥꯕ ꯅꯨꯡꯉꯥꯏꯕꯅꯦ
ꯑꯗꯨꯁꯨ ꯁꯥꯟꯅꯕ꯭ꯔꯣ
ꯑꯣ ꯁꯥꯅꯩꯌꯦ
ꯑꯣ ꯉꯔꯥꯡ ꯍꯥꯏꯅꯕꯗꯨ ꯅꯠꯇ꯭ꯔꯣ
ꯑꯥꯎ
ꯑꯁ ꯃꯥꯟꯗ꯭ꯔꯒ ꯑꯈꯣꯏ ꯑꯗꯨ ꯑꯩꯈꯣꯢ ꯈꯨꯟꯒꯤ ꯃꯤꯉꯥꯛ ꯇ ꯑꯣꯏꯔꯦꯗ ꯑꯍꯦꯍꯦ ꯉꯔꯥꯡꯁꯨ ꯎꯝ ꯀꯔꯤꯕ ꯑꯗꯨꯝ ꯈꯪꯅꯗꯕꯤꯗ ꯋꯥꯔꯤ ꯁꯥꯕ ꯐꯪꯕꯅꯦꯕ
ꯑꯣ
ꯀꯩꯅꯣꯗꯣ ꯑ ꯑꯃꯗꯨꯒꯤ ꯑꯀꯣꯠꯄꯤꯒꯤ ꯃꯅꯥꯎꯅꯨꯄꯤ ꯑꯃ ꯋꯥꯔꯤ ꯁꯥꯕ ꯐꯪꯉꯦꯕ
ꯑꯣ ꯃꯈꯣꯟ ꯌꯥꯝ ꯆꯥꯎꯕꯅꯦ
ꯑꯁ ꯃꯈꯣꯡ ꯈꯨꯆꯥꯎꯗꯣ
ꯑꯗꯨꯅꯦ ꯑꯍ ꯌꯥꯝ ꯅꯩꯕꯅꯦ ꯑꯗꯨꯁꯨ ꯐꯥꯒꯤ ꯅꯠꯇꯦ ꯌꯦ ꯎꯝ
ꯂꯩꯁꯥꯕꯤ ꯌꯥꯝ ꯐꯥꯔꯝꯃꯦ
ꯎꯝ ꯆꯥꯎꯔꯕꯅꯦ ꯍꯧꯖꯤꯛꯇꯤ
ꯋꯥꯔꯤꯗ ꯂꯣꯏꯅ ꯂꯩꯁꯥꯕꯤ ꯐꯒꯠꯂꯦ ꯑꯩꯗꯤ ꯉꯔꯥꯡ ꯑꯗꯨꯝ ꯋꯥꯔꯤ ꯁꯥ ꯁꯥꯔꯒꯣ ꯃꯊꯪ ꯃꯊꯪ ꯍꯥꯏꯗꯣꯔꯛꯑꯦ ꯍꯥꯏꯗꯤ ꯃꯤꯡꯒꯨꯝꯕ ꯍꯥꯏꯗ꯭ꯔꯒꯁꯨ ꯑꯗꯨꯝ ꯑꯍꯧꯕꯁꯤꯡꯗꯣ
ꯑ
ꯑꯗꯨ ꯑꯗꯨꯃꯥꯏꯅ ꯂꯤꯔꯛꯄꯗ ꯒ꯭ꯌꯥꯟ ꯇꯥꯔꯦ ꯑꯩꯗꯤ ꯃꯅꯥꯎꯅꯨꯄꯤ ꯍꯥꯏꯕꯗꯤ ꯑꯃꯗꯣ ꯀꯪꯉꯒ ꯈꯔ ꯑꯥ ꯃꯌꯥ ꯆꯥꯎꯕꯗꯨ ꯔꯥꯅ ꯈꯟꯕꯅꯦꯕ
ꯑꯁ ꯑꯗꯨꯁꯨ ꯅꯩꯕꯅꯦ ꯁꯥꯊꯤ ꯅꯩꯔꯦ ꯃꯣꯏ ꯏꯃꯨꯡꯁꯦ
ꯑꯗꯨꯗꯤ ꯈꯪꯗꯦ ꯑꯃꯗꯨꯗꯤ ꯃꯆꯦ ꯑꯃꯗꯣ
ꯑꯃꯗꯨꯗꯤ ꯊꯕꯛ ꯎꯝ ꯀꯅꯥ
ꯃꯆꯦ ꯑꯍꯟꯂ ꯁꯦꯀꯦꯟꯗꯨꯔ ꯑꯃ ꯈꯤꯇꯪ ꯀꯩꯅꯣ ꯇꯧꯕꯗꯣ ꯃꯀꯣꯛꯇ ꯑꯌꯣ ꯅꯥꯕꯗꯣ ꯑꯗꯨ ꯌꯨꯝ ꯄꯥꯜꯂꯦ ꯍꯥꯏꯕ ꯅꯠꯇ꯭ꯔꯣ
ꯄꯥꯟꯗꯦꯍꯦ
ꯃꯗꯤ ꯎꯆꯤ ꯀꯗꯥꯢ ꯂꯩꯕꯖꯥꯠꯂ ꯀꯣ
ꯈꯪꯗꯦ ꯎꯗꯕ ꯀꯨꯏꯔꯦ ꯀꯗꯥꯏ ꯂꯩꯕꯖꯥꯔꯥ ꯑꯗꯨꯕꯨ ꯃꯆꯦ ꯑꯍꯟꯒꯤ ꯃꯊꯪꯗ ꯂꯩꯕꯗꯣ ꯑꯗꯨꯗꯤ ꯊꯕꯛ ꯇꯧꯔꯦ ꯍꯥꯏꯕꯅꯤ ꯑꯗꯨꯁꯨ ꯍꯣꯁꯄꯤꯇꯥꯜꯗ ꯍꯥꯏꯌꯦ
ꯎꯝ ꯌꯥꯝ ꯐꯩꯌꯦ ꯃꯣꯏꯒꯤ ꯃꯣꯏꯁꯨ ꯁꯨꯃꯥꯏꯅ ꯐꯪꯒꯅꯤꯀꯣ ꯐꯒꯅꯤꯀꯣ
ꯎꯝ ꯀꯔꯤꯁꯨ ꯐꯪꯗ꯭ꯔꯦꯕ
ꯍꯧꯟꯖꯤꯛꯀꯥꯟꯗꯤ ꯒꯣꯕꯔꯃꯦꯟ ꯖꯣꯕꯁꯨ ꯐꯪꯕ ꯋꯥꯔꯦ ꯄꯩꯁꯥ
ꯋꯥꯔꯦꯗ ꯑꯗꯨꯝ ꯈꯤꯇꯪ ꯈꯤꯇꯪ ꯄꯩꯁꯥ ꯂꯩꯕꯗꯨꯅꯀꯣ ꯑꯩꯈꯣꯏꯒꯤ ꯍꯤꯡꯅꯕꯒꯤ ꯁꯦꯟꯗꯣꯡ ꯈꯔ ꯂꯩꯔꯗꯤ ꯑꯗꯨꯝ ꯇꯧꯕ ꯊꯕꯛꯇꯨꯅ ꯐꯔꯦꯗ
ꯑꯗꯨꯅꯦ ꯄꯩꯁꯥ ꯌꯥꯝ ꯇꯤꯡꯉꯒ ꯑꯃꯨꯛ ꯀꯣꯟꯅ ꯑꯃꯨꯛ ꯁꯤꯡꯒꯅꯤ ꯑꯁ ꯁꯤꯡꯕꯗ ꯋꯥꯒꯗꯕꯅꯤ ꯀꯗꯥꯏꯗꯒꯤ ꯌꯣꯟꯕ ꯃꯇꯝ ꯂꯩꯇꯦꯗ ꯑꯗꯨꯒꯨꯝꯕ
ꯁꯦꯀꯦꯟ ꯍꯦꯟꯒꯨꯝꯕ ꯌꯣꯟꯕꯁꯨ ꯄꯩꯁꯥ ꯌꯥꯝ ꯂꯥꯛꯑꯦ ꯍꯥꯏꯌꯦ
ꯎꯝ ꯂꯥꯛꯑꯝꯕ ꯌꯥꯏ ꯑꯗꯣ ꯑꯝ ꯑꯗꯨꯒꯨꯝꯕꯗꯤ ꯍꯩꯇꯦꯅꯦ ꯑꯃꯨꯛꯀ ꯕꯤꯖꯤꯅꯦꯁꯀꯤ ꯂꯥꯏꯟꯁꯦ ꯑꯃꯨꯛ ꯍꯩꯇꯦꯅꯦ ꯅꯪ ꯑꯣꯏꯅ ꯇꯧꯔꯣꯗꯅ ꯑꯩꯗꯤ ꯎꯃꯣꯔꯣꯛ ꯎꯃꯣꯔꯣꯛ ꯎꯃꯣꯔꯣꯛ ꯕꯤꯖꯤꯅꯦꯁ ꯇꯨꯗ
ꯎꯃꯣꯔꯣꯛꯇꯨꯗꯤꯍꯦ ꯀꯩꯁꯨ ꯅꯠꯇꯦꯍꯦ ꯑꯗꯨꯗꯤ ꯌꯥꯝ ꯃꯗꯤ ꯎꯝ
ꯏꯃꯥꯗ ꯁꯥꯎꯋꯦꯅꯦ ꯃꯤꯆꯪ ꯃꯤꯈꯥꯏ ꯅꯥꯏꯑꯦꯒ ꯍꯥꯏ ꯅꯣꯏꯗ ꯈꯪꯕ꯭ꯔꯥ ꯑ ꯎꯃꯣꯔꯣꯛꯇꯣ
ꯎꯝ
ꯎꯃꯨꯔꯣꯛꯇꯣ ꯂꯩꯕꯅꯤ ꯍꯥꯏꯕ ꯂꯨꯄꯥ ꯀꯨꯟꯒꯤ ꯑꯗꯣ ꯑ ꯑꯩꯈꯣꯏꯒꯤꯗꯤ ꯌꯥꯝ ꯄꯤꯗꯦ ꯍꯥꯏꯌꯦ ꯑꯗꯣ ꯑꯩꯈꯣꯏ ꯃꯅꯥꯛꯇ ꯑꯃ ꯑꯈꯣꯏꯕꯤ ꯂꯩꯕꯗꯣ ꯁꯝꯈꯣꯏꯕꯤ
ꯑꯥ
ꯃꯣꯏꯒꯤꯗꯤ ꯌꯥꯝ ꯄꯤꯌꯦ ꯍꯥꯏꯌꯦ ꯎꯝ
ꯌꯥꯡꯈꯩꯒꯤꯅꯤꯅ
ꯑ ꯃꯣꯏꯒꯤ ꯌꯥꯡꯈꯩꯒꯤ ꯅꯠꯇꯦ ꯍꯥꯏꯅꯦ
ꯌꯥꯡꯈꯩꯅꯤꯍꯦ
ꯎꯝ ꯃꯥꯅ ꯐꯥꯒꯤ ꯇꯧꯕ꯭ꯔꯥꯗꯤ ꯈꯪꯗꯦ
ꯐꯥꯒꯤ ꯇꯧꯕ ꯑꯣꯏꯔꯝꯅꯤ ꯃꯣꯏꯒꯤꯗꯤ ꯌꯥꯡꯈꯩꯅꯦ ꯅꯣꯏꯒꯤꯗꯤ ꯀꯨꯟꯒꯤꯅꯦ ꯑꯗꯨꯏ ꯑꯗꯨꯏꯅꯦ ꯌꯥꯡꯈꯩꯒ ꯀꯨꯟꯒꯗꯤ ꯈꯦꯠꯅꯔꯅꯤꯗꯅ
ꯎꯝ
ꯑꯈꯣꯏꯕꯤꯗꯨꯁꯨ ꯃꯆꯤꯟ ꯍꯥꯏꯕꯅꯦ ꯃꯥ ꯋꯥ ꯉꯥꯡꯕꯗꯣ ꯊꯥꯖꯕ ꯌꯥꯕ ꯅꯠꯇꯦ
ꯎꯝ ꯑꯗꯨꯒ ꯅꯣꯏꯒꯤꯗꯤ ꯌꯥꯝꯃꯤꯅꯦ ꯍꯥꯏꯔꯒ ꯑꯈꯣꯏꯗꯤ ꯃꯅꯨꯡꯗ ꯋꯥꯔꯤ ꯂꯩꯑꯦꯒ ꯍꯥꯏꯌꯦ
ꯏꯁ
ꯑꯗꯨꯒꯤ ꯏꯃꯥꯅ ꯁꯥꯎꯔꯒꯀꯣ ꯑꯗꯨꯃꯥꯏꯅ ꯄꯤꯌꯦ
ꯃꯣꯏꯗꯤ ꯃꯥ ꯅꯨꯄꯥꯗꯨꯁꯨ ꯀꯣ
ꯎꯝ
ꯆꯥꯝꯃꯒꯤ ꯂꯩꯌꯦ ꯃꯣꯏ ꯆꯥꯛ ꯃꯥ ꯆꯥꯛ ꯊꯣꯡꯉꯦ ꯍꯥꯏꯌꯦ ꯍꯟꯗꯛ ꯃꯣꯏꯒꯤ ꯀꯦꯝꯗ ꯑꯗꯨꯒꯤ ꯆꯥꯃꯒꯤ ꯂꯧꯋꯦ ꯑꯗꯨꯒ ꯃꯥ ꯅꯨꯄꯤꯗꯨꯅ ꯌꯥꯡꯈꯩꯒꯤ ꯂꯧ